ꯊꯥꯈ꯭ꯔꯦ ꯆꯃꯤ ꯇꯝꯃꯤ ꯊꯥꯈ꯭ꯔꯦ ꯀꯔ
ꯅꯪ ꯪꯗꯤ ꯀꯝꯄ꯭ꯌꯨꯇꯔ ꯂꯩꯌꯦ ꯍꯥꯏꯕ ꯅꯪꯅ ꯍꯥꯏꯕꯁꯦ
ꯍꯦꯞꯇꯣꯛꯄꯗꯤ ꯌꯥꯈꯤꯗ꯭ꯔꯦ
ꯑꯣ ꯂꯦꯞꯇꯣꯞ ꯀꯔꯤ ꯕ꯭ꯔꯦꯟꯒꯤꯔꯣ
ꯑꯁ ꯊꯥꯏꯅꯒꯤ ꯑꯣꯏꯕꯒꯤ ꯀꯟꯗꯤꯁꯟꯗꯣ
ꯑꯣ ꯑꯦꯁ ꯑꯦꯁꯇ꯭ꯔꯣ ꯑꯗꯨꯗꯤ ꯈꯥꯡꯉ ꯃꯥꯅꯦ ꯀ ꯁꯁꯇꯀꯣ
ꯑꯗꯨ ꯃꯃꯜ ꯍꯣꯡꯅꯤ ꯎꯄꯥꯏ ꯂꯩꯇꯕꯖꯥꯠꯅꯤꯗ ꯄꯣ ꯆꯩꯩꯁꯤ ꯃꯣꯃꯟꯗꯨꯜꯍ ꯂꯩꯕꯖꯥꯠꯅꯤꯗ
ꯁꯣꯏꯈ꯭ꯔꯕ ꯅ ꯌꯦꯁ ꯑꯦꯁ ꯇꯀꯣ
ꯀꯔ ꯀꯨꯏꯈ꯭ꯔꯕꯒꯦ ꯍꯦꯡ ꯆꯠꯂꯛꯈ꯭ꯔꯕꯀꯣ
ꯑꯣ ꯒꯦꯝ ꯐꯖꯅ ꯁꯥꯔꯝꯃꯅꯤꯅꯦ
ꯇ ꯌꯥꯝꯅ ꯆꯠꯄ ꯄꯣꯠ ꯅ ꯇꯗ ꯑꯗꯨꯁꯨ ꯈꯔ ꯀꯨꯏꯈ꯭ꯔ ꯀꯏꯀꯣ ꯃꯣꯏ ꯃꯃꯜꯁꯨ ꯈꯔ ꯎꯝ
ꯁꯤꯤꯐꯥ ꯐꯠꯨꯝ ꯑꯗꯨ ꯁꯥꯟꯕ ꯌꯥꯕ꯭ꯔꯣ ꯂꯦꯞꯇꯣꯞꯇ ꯖꯣꯏ ꯏꯁꯇꯤꯛ ꯄꯥꯟꯁꯜꯂꯒ
ꯑ ꯑꯗꯨ ꯑꯗꯨꯒꯨꯝꯕ ꯐꯥꯎꯗꯤ ꯁꯄꯣꯔꯠ ꯇꯧꯕꯅꯦ ꯍꯣꯏ ꯑꯗꯨ ꯇꯦꯀꯟ ꯇꯦꯀꯟ ꯊ꯭ꯔꯤꯒꯨꯝꯕ ꯐꯥꯎꯗꯤ ꯁꯄꯣꯔꯠ ꯇꯧꯕ ꯃꯥꯜꯂꯦ ꯂꯩꯦꯥꯏ ꯄꯕ ꯀꯣꯏꯗ꯭ꯔꯦ ꯑꯗꯨꯒꯨꯝꯕ ꯄꯤꯛꯄ ꯐꯥꯎꯗꯤ ꯁꯞꯄꯣꯔꯠ ꯇꯣꯏ
ꯑꯣ ꯅꯪ ꯄꯞꯖꯤ ꯏꯕꯕꯤꯖꯤ ꯕꯤꯖꯤꯦ ꯕꯤꯖꯤ ꯑꯃꯥꯏ
ꯍꯣꯏ
ꯔꯤ ꯀꯔꯤ ꯔꯦꯡꯗ ꯂꯩꯔꯤꯒꯦ
ꯑ ꯈꯪꯅꯤ ꯉꯍꯥꯛꯈꯩ ꯑꯩ ꯑꯃꯨꯛ ꯆꯪꯕꯤꯗ꯭ꯔꯦ ꯐꯣꯔꯇꯤ ꯐꯤꯐꯇꯤ ꯃꯣꯏꯒꯤ ꯑꯃ ꯊꯥꯔꯛꯄꯗꯣ
ꯁꯪꯔ ꯀꯂꯔ ꯍꯥꯏꯅ ꯂꯩꯅ ꯅꯪꯒꯤ ꯀꯔꯤ ꯂꯦꯚꯦꯜꯗ ꯌꯧꯔꯒꯦꯕꯅꯤꯗ
ꯌꯦꯁꯨꯀꯣ ꯃꯥꯏꯁꯤꯀꯣ ꯍ ꯎꯝ ꯌꯦꯡꯁꯤ ꯃꯥꯡꯁꯤꯦ ꯔꯦꯡꯁꯤ ꯀꯀꯥꯟꯁꯦ ꯀꯔꯝ ꯃ ꯂꯩꯕ꯭ꯔꯥ ꯎ ꯃꯔꯛ ꯃꯔꯛꯇ ꯁꯥꯟꯅꯕꯒꯦ ꯃꯥꯁꯦ
ꯇꯣꯏ ꯇꯣꯏꯅ ꯁꯅꯥꯗꯦ
ꯇꯁꯅꯗꯦ ꯑꯥ ꯀꯩꯅꯣ ꯇꯣꯏ ꯇꯣꯏꯅ ꯆꯠꯅꯗꯦ ꯇꯣꯏ ꯇꯣꯏꯅ ꯆꯠꯅꯗꯦ ꯑꯩꯈꯣꯏ ꯑꯩꯈꯣꯏ ꯏꯃꯥꯟꯅꯕꯈꯣꯏ ꯎꯝ
ꯄꯞꯖꯤꯁꯨ ꯃꯦꯠꯁ ꯑꯃ ꯂꯣꯏꯁꯤꯟꯕꯁꯨ ꯋꯥꯏꯅꯀꯣ ꯄꯨꯡ ꯍꯥꯏꯕꯗꯤ ꯃꯇꯝ ꯌꯥꯝ ꯆꯪꯉꯦꯕ ꯎ
ꯃꯤ ꯍꯨ ꯃꯔꯤꯁ ꯁꯨꯔꯤꯀꯣ ꯑꯗꯨꯝ ꯀꯣꯜ ꯇꯧꯔꯛꯑꯒ ꯁꯥꯟꯅꯁꯦꯅ ꯑꯗꯨꯝ ꯁꯥꯟꯅꯩꯑꯕ
ꯑꯦꯠꯂꯤꯁ ꯊꯥꯔꯇꯤ ꯃꯤꯅꯤꯠꯁꯀꯨꯝꯕꯗꯤ ꯂꯧꯋꯦꯕ
ꯊꯥꯔꯇꯤ ꯃꯤꯅꯤꯠꯀꯨꯝꯕ ꯂꯧꯋꯦ ꯍꯣꯏ ꯑꯦꯚꯔꯦꯖ ꯆꯥꯡꯗ ꯊꯔꯇꯤ ꯃ ꯂꯥꯁ ꯂꯥꯁ ꯄꯣꯠꯁ ꯍꯥꯏꯗꯤ
ꯆꯀꯟ ꯄꯅ
ꯇꯣ ꯍꯣꯏ ꯇꯣꯞ ꯊ꯭ꯔꯤ ꯇꯣꯞ ꯐꯣꯔꯒꯨꯝꯕ ꯆꯥꯡ ꯌꯧꯔꯗꯦ ꯊꯥꯔꯇꯤ ꯃꯤꯅꯤꯠꯇꯤ ꯄꯨꯔꯥ ꯆꯥꯕꯅꯤꯅ
ꯍꯣꯏ ꯋꯥꯏꯅꯦ ꯑꯁ ꯁꯥꯟꯔꯗꯤ ꯑꯩꯈꯣꯏꯁꯨ ꯁꯥꯟꯅꯔꯝꯃꯦꯕ ꯁꯤ ꯑꯣ ꯁꯤꯗꯤ ꯁꯕ꯭ꯔꯣ
ꯈꯤꯇꯪ ꯁꯥꯟꯅꯔꯝꯃꯦ ꯑꯗꯨꯁꯨ ꯈꯨꯠ ꯑꯃꯠꯇ ꯌꯥꯎꯔꯨꯗ꯭ꯔꯤ
ꯎꯝ ꯍꯧꯖꯤꯛꯇꯤ ꯑꯗꯨꯗꯤ
ꯃꯔꯔꯛ ꯇ ꯀ ꯇꯪ ꯖ ꯑꯦꯝ ꯑꯥꯏ ꯈꯛꯇꯪ ꯍꯣꯏ ꯏꯃꯥꯟꯅꯕ ꯑꯩꯈꯣꯏ ꯀꯣꯜ ꯇꯧꯔꯛꯑꯒ ꯁꯥꯟꯅꯁꯦ ꯍꯥꯏꯕ ꯀꯥꯟꯗ ꯑꯗꯨꯝ ꯁꯥꯟꯅꯩ ꯅꯨꯡꯗꯥꯡ ꯅꯨꯡꯗꯥꯡꯗ
꯭ꯔꯣ ꯃꯈꯥ ꯇꯝ ꯂꯔꯤ ꯃꯈꯥ ꯇꯝ
ꯑꯩ ꯇꯝꯔꯣꯏ ꯇꯝꯔꯣꯏ ꯍꯣꯏ ꯃꯇꯝ ꯈꯔ ꯁꯥꯇ꯭ꯔꯣꯟꯗ ꯃꯇꯝ ꯈꯔ ꯄꯤ
ꯑꯣ
ꯑ
ꯎꯝ
ꯉꯥꯡꯉꯩꯗꯨ ꯑꯦꯝ ꯌꯌꯨꯗ ꯀꯩꯅꯣ ꯇꯝꯅꯤꯡꯉꯥꯏꯗꯤ ꯇꯧꯔꯝꯈ꯭ꯔꯕꯅꯤꯗ ꯑꯗꯨꯁꯨ ꯑꯩꯗꯣ ꯃꯨꯟꯅ ꯑꯃꯨꯛ ꯈꯜꯂꯒꯀꯣ ꯑꯩꯗꯣ ꯇꯥꯏꯃꯤꯡꯗꯣ ꯈꯤꯇꯪꯃꯨꯛ ꯍꯥ ꯑꯥ ꯀꯩꯕ
ꯃꯥꯁꯇꯔ ꯇꯝꯒꯦꯅ
ꯑ ꯍꯣꯏ ꯍꯣꯏ ꯍꯣꯏ ꯑꯩ ꯁ ꯇꯝꯒꯦ ꯍꯥꯏꯅꯗꯤ ꯇꯧꯔꯝꯈ꯭ꯔꯕꯅꯤ ꯑꯗ ꯑꯩꯕꯨꯗꯤ ꯑ ꯁꯥꯏꯀꯣꯂꯣꯖꯤꯒꯤꯗꯀꯣ
ꯁꯥꯏꯀꯣꯂꯣꯖꯤꯗ ꯎꯝ
ꯑꯩ ꯑꯗꯨ ꯇꯝꯒꯦꯗꯤ ꯑꯩꯁꯤꯦ ꯇꯧꯔꯝꯈ꯭ꯔꯕꯅꯤꯗꯣ ꯃꯇꯝ ꯑꯗꯨꯣꯃꯨ ꯀ
ꯁꯤꯁ ꯁꯦꯇꯔ ꯏꯁꯀꯣꯂꯔꯁꯤꯞ ꯀꯌꯥ ꯐꯪꯒꯦ
ꯁꯚꯦꯟꯇꯤꯟ ꯊꯥꯎꯖꯟꯒꯨꯝꯕ ꯈꯛꯇꯪ ꯂꯣꯏꯕꯅꯤꯗ
ꯑꯣꯝ
ꯇ꯭ꯋꯦꯟꯇꯤ ꯐꯥꯎ ꯌꯧꯗꯕꯒꯨꯝ ꯇꯧꯋꯗ ꯑ ꯀꯕꯤꯗ
ꯑꯣꯦ
ꯉꯥꯏꯍꯥꯛꯉꯩ ꯃꯃꯥꯡꯒꯤꯗꯨꯁꯨ ꯑꯗꯨ ꯁꯦꯀꯦꯟ ꯌꯌꯥꯔꯗ ꯑꯣꯏ ꯃꯥꯜꯂꯦ ꯑꯗꯨꯁꯨ ꯁꯕꯦꯟꯇꯤꯟꯔꯣ ꯑꯗꯨꯒꯨꯝꯕ ꯑꯣꯏꯕꯅꯤꯗ ꯐꯔꯁꯤꯌꯥꯗ ꯇ꯭ꯋ ꯇꯋꯇꯤ ꯋꯥꯟ ꯇ꯭ꯋꯦꯟꯇꯤ ꯇꯨ ꯑꯣꯏꯔꯝꯃꯦ ꯑꯦꯃꯤꯁꯟ ꯐꯥꯎ ꯍꯟꯖꯤꯟꯗꯦꯕ
ꯑꯦꯗꯃꯤꯁꯟꯗꯤ ꯈ ꯄꯍ ꯑꯦꯠꯃꯤꯁꯟ ꯇꯧꯕ ꯀꯥꯟꯗ ꯑꯦꯠꯃꯤꯁꯟꯁꯤ ꯐꯔꯁ ꯌꯌꯔꯒꯤ ꯁꯦꯀꯦꯟ ꯌꯔꯒꯤ ꯊꯔꯠ ꯌꯔꯒꯤ ꯍꯥꯏꯅ ꯇꯧꯋꯦꯀꯣꯦꯃꯦꯁꯔ ꯋꯥꯏꯁ ꯇꯧꯦꯀꯣ
ꯁꯦꯃꯤꯁꯇꯔ ꯋꯥꯏꯁ ꯅꯠꯇꯦ ꯐꯥꯔꯁ ꯏꯔ ꯁꯀꯦꯟ ꯏꯔ ꯊꯗꯌꯥ
ꯑꯣꯀꯦ ꯁꯦꯃꯦꯁꯇꯔ ꯐꯤ ꯊꯤꯑꯕ ꯑꯗꯨꯒ ꯅꯠꯇ꯭ꯔꯥ ꯂꯨꯄꯥ ꯀꯌꯥꯅꯣ ꯁꯤꯦꯃꯦꯁꯇꯔ ꯐꯤꯗꯨꯗꯤ ꯑꯩꯠ ꯊꯥꯎꯖꯟ ꯌꯥꯎꯕ ꯃꯥꯜꯂꯦꯀꯣ
ꯑꯦꯠ ꯊꯥꯎꯖꯟꯗ ꯀꯩꯅꯣ ꯑꯣꯏꯔꯤꯕꯅꯦ ꯎ ꯃꯃꯜꯗꯤ ꯑꯗꯨꯝ ꯆꯥꯏ ꯑꯣ ꯍꯪ ꯗ ꯑꯩ ꯈ ꯑ ꯑꯩꯈꯣꯏꯅ ꯇꯝꯂꯛꯄ ꯕꯤꯕꯤꯦꯒꯤ ꯃꯑꯣꯡꯁꯦ ꯑꯩ ꯈꯟꯕꯗ ꯈꯔꯗꯤ ꯋꯥꯠꯄ ꯃꯥꯜꯂꯦ ꯁꯦꯡꯅ ꯍꯥꯏꯔꯔꯦ
ꯎꯝ ꯍꯣꯏ
ꯁꯨꯝ ꯃꯑꯣꯡ ꯃꯥꯟꯕ ꯀꯥꯏꯔꯗꯤ
ꯑꯗꯨꯏ ꯅꯪꯅꯤꯀꯣ ꯍꯧꯖꯤꯛ ꯃꯥꯁꯇꯔ ꯑꯦꯝ ꯌꯨꯗ ꯑꯗꯨꯝ ꯁꯥꯏꯀꯣꯂꯣꯖꯤꯒꯤꯔꯥ ꯑꯃ ꯇꯧꯁꯜꯂꯒ ꯏꯁꯀꯣꯂꯥꯔꯁꯤꯞꯇ ꯑꯗꯨꯝ ꯐꯪꯉꯅꯤꯅ ꯐꯪꯂꯤ ꯍꯥꯏꯏꯅ ꯅꯠꯇ꯭ꯔ ꯑꯦꯄ꯭ꯂꯥꯏ ꯇꯧꯁꯜꯂꯒꯀꯣ ꯃꯥꯇ ꯍꯛꯆꯔ ꯇꯝꯁ ꯑꯗꯨꯝ ꯅꯨꯡꯉꯥꯏꯕꯅꯦꯕ ꯍꯥꯏꯕꯗꯤ ꯅꯪ ꯏꯅꯤ ꯏꯅꯤ ꯀꯣꯟꯅ ꯐ꯭ꯨꯆꯔꯗ ꯀꯥꯟꯅꯔ ꯅꯦꯗꯥ ꯗꯤꯒ꯭ꯔꯤ ꯂꯩꯔꯝꯕꯁꯦ
ꯍꯣꯏ ꯍꯣꯏ ꯍꯣꯏ ꯨꯞꯗꯤ ꯆꯧꯕ
ꯈꯜꯂꯗꯤ ꯇꯝꯊꯕꯅ ꯐꯩ ꯃꯇꯝ ꯃꯥꯡꯍꯟꯗꯕꯤꯀꯣ
ꯎꯝ ꯎꯝ
ꯑꯗꯨ ꯇꯝꯃꯔꯣ ꯑꯩ ꯍꯥꯏꯔꯗꯤ ꯈꯪꯗ꯭ꯔꯦ ꯑꯗꯨꯗꯤꯗꯤ ꯗ ꯇ ꯇꯝꯒꯦꯅ ꯈꯤꯇꯪ ꯈꯟꯊꯔꯗꯤ ꯍꯧꯖꯤꯛ ꯃꯇꯝ ꯅ ꯇꯧꯊꯇ ꯍꯧꯖꯤꯛꯁꯨ ꯑꯦꯗꯃꯤꯁꯟ ꯃꯇꯝ ꯃꯥꯜꯂꯤꯅꯦ
ꯎꯝ ꯍ ꯑꯗ ꯑꯩꯅꯗꯤ ꯑꯃꯨꯛꯀ ꯍꯣꯏ ꯑꯗꯨꯝ ꯄꯥꯔꯁꯣꯅꯦꯜ ꯑꯣꯏꯅꯀꯣ ꯑ ꯗꯤꯖꯤꯇꯦꯜꯒꯤ ꯀꯩꯒꯤ ꯈꯔ ꯃꯈꯨꯀꯥꯏ ꯑꯦꯐꯔꯠ ꯄꯤꯔꯝꯕꯅꯤꯅꯀꯣ ꯑꯃꯨꯛ ꯐꯔꯛꯇꯤ ꯊꯝꯂꯝꯁꯦ ꯆꯦ ꯑꯃꯨꯛꯀ ꯄꯥ ꯃꯨꯔꯛꯄ ꯑꯃ ꯌꯥꯎꯔꯕ
ꯇꯝ
ꯍꯥ
ꯍꯂ ꯐꯦꯟ ꯆꯣꯐꯤ ꯀꯥꯏꯗꯦꯝ ꯀꯦ
ꯏꯂꯦꯟ ꯇ꯭ꯋꯦꯜꯁꯤ ꯇꯦꯟ ꯇ ꯠꯇ
ꯇꯥꯏ ꯇꯣ ꯊꯤ ꯀꯔꯣꯅ
ꯑ ꯖꯨꯂꯂ ꯑꯦꯗꯤ ꯂ ꯂꯩꯕꯗꯣ
ꯈꯪꯉꯦ ꯈꯪꯉꯦ
ꯑꯗꯨ ꯍꯥꯏ ꯁ꯭ꯀꯨꯜꯗꯒꯤ ꯇꯝꯕ ꯍꯧꯔꯛꯄ ꯄ꯭ꯔꯦ ꯑꯗꯨꯒ ꯑꯗꯨ ꯀ꯭ꯂꯥꯁ ꯐꯣꯔ ꯐꯥꯏꯚꯇ ꯐꯦꯜ ꯇꯧꯔꯦ
ꯑꯣ ꯅꯪ ꯅꯪ ꯀ꯭ꯂꯥꯁ ꯋꯥꯟꯗꯒꯤ ꯇꯝꯂꯄ꯭ꯔꯣ ꯀꯩꯅ ꯇ
ꯑꯥ ꯑꯥ ꯑꯥ ꯄꯤꯛꯄ ꯀꯥꯟꯗꯤ ꯇꯝꯃꯦ ꯑꯗꯨ ꯑꯗꯨꯁꯨ ꯑꯦ ꯇꯦꯟꯒꯨꯝꯕ ꯑꯗꯨꯗ ꯊꯥꯗꯦ ꯑꯩ ꯑꯗꯨꯗ ꯐꯦꯜ ꯇꯧꯕꯒꯤ ꯑꯃꯨꯛꯀ ꯁ꯭ꯀꯨꯜ ꯑꯃ ꯍꯣꯡꯉꯦ ꯃꯅꯥꯛꯇ
ꯑꯆꯥ ꯑꯆꯥ ꯑꯩꯁꯨꯦ ꯐ
ꯇꯦꯟ ꯂꯣꯏꯔꯒ ꯎꯝ
ꯑꯩꯁꯨ ꯇꯥꯏꯇꯣꯗ ꯇꯝꯂꯝꯝꯃꯦ ꯍꯥꯟꯅ
ꯑ
ꯅꯗꯤ ꯀ ꯀ꯭ꯂꯥꯁ ꯋꯥꯟ ꯇꯨꯗ
ꯑ
ꯎ ꯇꯥꯏ ꯇ ꯇ
ꯎꯝꯝ
ꯇꯤ ꯂ ꯂ ꯆꯌꯣꯟ ꯁ꯭ꯀꯨꯜ ꯍꯥꯏꯅꯁꯨ ꯑꯃ ꯂꯩꯔꯝꯅꯦ ꯑꯩꯈꯣꯏꯒꯤ ꯃꯇꯝꯗ
ꯈꯩ ꯈꯩ ꯑ ꯇꯥ ꯍꯦꯗꯨꯝꯗ
ꯑꯗꯨꯨꯗꯁꯨ ꯑꯩ ꯇ ꯃꯅꯦ
ꯑꯥ
ꯎꯝ ꯑꯗꯨꯒ ꯔꯒꯥꯏꯂꯣꯡꯗ ꯑꯩ ꯂꯩꯔꯝꯃꯦꯕ ꯑꯣ ꯍꯣꯁꯇꯦꯜꯗ ꯊ ꯊꯕ ꯕꯣꯔꯗꯤꯡꯗ ꯑꯁ ꯒꯥꯏꯂꯣꯡꯗ ꯕꯣꯔꯗꯤꯡꯗ ꯂꯩꯔꯝꯅꯤꯅꯦ ꯑꯣꯖꯥ ꯋꯥꯔꯗꯟꯁꯨ ꯑꯣꯖꯥꯗꯨꯁꯨ ꯅꯣꯏꯔꯣꯡ ꯃꯌꯨꯝ ꯆꯥꯅꯤꯅꯦ
ꯑꯣ
ꯁꯥꯕ ꯐ ꯆ ꯐ
ꯀ
ꯇꯅꯨꯡꯁꯤꯗ
ꯍꯧ ꯇꯅꯦ ꯂꯁꯇꯗꯤꯑꯦ
ꯍ ꯍꯅ ꯍꯅ ꯀ꯭ꯂꯥꯁ ꯐ ꯇ ꯀ ꯃꯇꯝꯗ ꯀꯤꯄꯦꯗ ꯐꯣꯟ ꯉꯥꯛꯇꯅꯤꯅꯦ ꯏꯁꯃꯥ꯭ꯔꯠ ꯐꯣꯟꯒ ꯂꯩꯔꯝꯗꯦꯅꯦ
ꯑꯍꯥ ꯍꯦ
ꯀꯤꯄꯦꯠ ꯉꯥꯛ ꯇꯥꯅꯤꯅꯦ ꯏꯁꯃꯥ꯭ꯔꯠ ꯐꯣꯟ ꯊꯣꯛ ꯂꯛꯇ꯭ꯔꯤ ꯗꯨꯝꯗ ꯀꯤꯄꯦꯗ ꯑꯣꯏꯔꯁꯨ ꯏꯟꯇ꯭ꯔꯅꯦꯠ ꯄꯥꯏꯕ ꯌꯥꯗꯕ ꯍꯣꯏ ꯑꯁ ꯑꯗꯨꯗꯤ ꯑꯗꯨꯒꯤ ꯃꯥꯇꯝꯗꯩ ꯏꯟꯇ꯭ꯔꯅꯦꯠ ꯂꯩꯔꯝꯗꯦꯕ ꯏꯟꯇ꯭ꯔꯅꯦꯠꯁꯦ ꯑꯣꯟꯂꯤ ꯀꯝꯄ꯭ꯌꯨꯇ꯭ꯔ ꯄꯥꯏꯕꯁꯤꯡꯅ ꯂꯩꯕ
ꯎꯝ ꯎꯝ ꯎꯝ ꯊꯥꯏꯅꯗꯤ ꯑꯁꯤꯒꯤ ꯀꯩꯅꯣ ꯎꯝ ꯑꯁꯤꯒꯤ ꯔꯈꯥꯏꯂꯣꯡꯒꯨꯝꯕꯗ ꯊꯥꯏꯅꯗꯤ ꯑꯗꯨ ꯁꯥꯏꯕ꯭ꯔꯒꯨꯝꯕꯗꯣ ꯉꯥꯏꯍꯥꯛ ꯀꯝꯄ꯭ꯌꯨꯇꯔ ꯄꯥꯏꯅꯤꯉꯥꯏꯒꯤ
ꯎꯝ
ꯆꯠꯅꯔꯝꯃꯅꯤ ꯀꯩꯅ ꯍꯣꯏ ꯀꯥꯎꯟꯇꯔ ꯏꯁꯇ꯭ꯔꯥꯏꯛꯀꯨꯝꯕ ꯀ‌ꯣ ꯑꯗꯨꯗ ꯆꯠꯂ ꯆꯠꯂ ꯁꯥꯟꯅꯔꯤꯅꯦ ꯇꯦꯛꯀꯟꯒꯨꯝꯕ ꯁꯥꯟꯅꯅꯤꯡꯉꯥꯏ ꯃꯌꯥꯝ ꯂꯩꯌꯦꯕ ꯔꯒꯥꯏꯂꯣꯡꯗꯨꯗ
ꯎꯝ ꯅꯨꯡꯉꯥꯏꯕꯅ‌ꯦ ꯑꯁ ꯊꯥꯏꯅꯗꯤ ꯀꯥꯎꯟꯇ꯭ꯔ ꯏꯁꯇ꯭ꯔꯥꯏꯠ ꯑꯩꯈꯣꯏꯅ ꯁꯥꯟꯅꯕ ꯒꯦꯝꯁꯦ ꯀꯥꯎꯟꯇ꯭ꯔ ꯏꯁꯇ꯭ꯔꯥꯏꯠꯅꯦ ꯇꯦꯀꯟꯅꯦ ꯑꯥꯏ ꯖꯤ ꯑꯥꯏꯅꯦ ꯉꯃꯤꯅꯤ ꯇꯗ ꯁꯅꯥ ꯑꯃꯤꯅꯦ
ꯍꯧꯖꯤꯛꯀꯥꯟꯗꯤ ꯃꯁꯥ ꯃꯁꯥꯒꯤ ꯐꯣꯟꯗ ꯍꯥ
ꯍ ꯍ ꯍꯣꯏ ꯍꯧꯖꯤꯛ ꯀꯥꯟꯗꯅ
ꯎꯝ ꯎꯝ ꯎꯝ ꯊꯥꯏꯟꯁꯦ ꯆꯤꯀꯟ ꯁꯥꯟꯅꯅꯤꯡꯉꯥꯏ ꯀꯩ ꯑꯃ ꯂꯩꯕꯗ ꯀꯩ ꯀꯧꯔꯦ ꯃꯥ ꯃꯔꯨ ꯁꯤꯛꯁ ꯀꯨꯝꯕ ꯕꯇꯟ ꯇꯔꯨꯛ ꯌꯥꯎꯕꯒꯤ ꯑꯃ ꯍꯦꯟꯗꯜ ꯑꯃ ꯄꯥꯏꯔꯒ ꯁꯥꯟꯅꯕꯒꯤ ꯖꯥꯇꯣ ꯑꯗꯨꯒ ꯑꯗꯨꯒꯨꯝꯕꯗꯣ ꯑꯣꯏ ꯂꯀꯥꯏꯂꯣꯡꯒꯨꯝꯝꯗ ꯆꯠꯂ ꯆꯠꯂꯒ ꯍꯧꯖꯤꯛꯀꯥꯟꯗꯤ ꯃꯁꯥ ꯃꯁꯥꯒꯤ ꯐꯣꯟꯗ ꯄꯨꯔꯥ ꯐ꯭ꯔꯤ ꯏꯁꯇꯥꯏꯜꯗ ꯆꯥꯟꯅꯔ ꯂꯩꯈ꯭ꯔꯦ